ꯑꯂꯦ
ꯑꯁ ꯌꯥꯝ ꯋꯥꯏ
ꯑꯩꯒꯤ ꯑꯩꯒꯤꯅ ꯑꯣꯏꯔꯝꯒꯅꯤ ꯑꯁ
ꯄꯥꯏꯈꯠꯄ ꯄꯥꯎ ꯈꯪꯗ꯭ꯔꯕꯣ
ꯆꯠꯇꯦ ꯍꯥꯏꯕ ꯑꯩꯒꯤꯗꯣ ꯑꯗꯨꯒꯤꯅꯦ
ꯀꯔꯤꯅꯔ ꯅꯦꯠꯕꯥꯡꯅꯔ
ꯎꯝ ꯈꯪꯗꯦꯅꯦ ꯑꯩꯅ ꯇꯧꯕꯗꯤ ꯑꯥ ꯔꯣꯝ ꯄꯥꯏꯈꯠꯄꯖꯨ ꯌꯥꯏ
ꯑꯩꯒꯤ ꯂꯣꯏ ꯃꯥꯡꯉꯅꯤ ꯇꯧꯔꯤꯁꯦ ꯂꯩꯇꯕ ꯉꯥꯛꯇꯪ
ꯑꯗꯨꯅꯦ ꯑꯗꯨ
ꯃꯣꯏꯗꯤ ꯅꯍꯥꯟ ꯇꯧꯕꯅꯤꯅꯀꯣ
ꯎꯝ
ꯗꯨꯒꯤ
ꯗꯨꯝ ꯊꯥꯖꯔꯒ ꯂꯩꯥꯌꯣꯗ
ꯑꯩꯅ ꯗꯨꯝ ꯅꯣꯛꯅꯤꯡꯂꯛꯑꯦ
ꯈꯜꯂꯗꯤ ꯑꯗꯨꯝ ꯅꯣꯛꯅꯤꯡꯅꯤ ꯈꯟꯗꯕꯤꯗ ꯗꯨꯝ ꯁꯥꯑꯣ
ꯏꯀꯥꯏꯕ ꯄꯥꯎꯑꯦ
ꯅꯍꯥꯟꯗꯣ ꯑꯈꯣꯏ ꯈꯨꯟ ꯅꯨꯕꯥꯗꯣ ꯑꯩ ꯈꯤꯇꯪ ꯈꯤꯇꯪ ꯑꯗꯨꯃꯥꯏ ꯅꯣꯛꯄꯤꯔꯒ ꯅꯣꯛꯁꯨ ꯅꯣꯡꯃꯜꯂꯦ ꯀꯥꯏꯅ ꯍꯥꯏꯕꯗꯣ
ꯑ ꯑꯗꯨ
ꯀꯩꯁꯨ ꯀꯥꯏꯗꯦ ꯍꯥꯏꯕ ꯃꯣꯏꯕꯅꯤ
ꯀꯩꯁꯨ ꯀꯥꯏꯗꯦ ꯍꯥꯏꯗ
ꯎꯝ ꯑꯁ ꯒꯤꯌꯥꯟ ꯃꯦꯟ ꯇꯥꯗꯦ
ꯑꯁ ꯑꯩ ꯑꯃꯗꯨꯁꯨ ꯑꯃꯗꯨꯁꯨ ꯂꯧꯗ꯭ꯔꯤ ꯇꯨ ꯏꯅꯤꯡꯉꯥꯏ ꯑꯁ
ꯑꯩꯁꯨ ꯑꯦꯛꯁꯄꯔꯤꯃꯦꯟ ꯋꯥꯟ ꯗꯤ ꯂꯣꯏꯈ꯭ꯔꯦ
ꯍꯌꯦꯡ ꯁꯞꯃꯤꯠ ꯇꯧ ꯍꯌꯦꯡ ꯄꯤꯒꯦꯔꯣꯅ
ꯑ ꯄꯤ ꯑꯩ ꯂꯣꯏꯗ꯭ꯔꯤꯌꯦ ꯍꯨꯔꯦꯟꯒꯤ ꯍꯨꯔꯦꯟ ꯍꯨꯔꯦꯟ ꯏꯔꯗꯤ ꯇꯧꯒꯅꯤ ꯍꯨꯔꯦꯟ ꯏꯔꯗꯤ
ꯂꯣꯏꯔꯅꯤ
ꯍꯨꯔꯦꯟ ꯏꯔꯗꯤ ꯑꯃꯨꯛ ꯂꯣꯏꯔꯅꯤ ꯈꯤꯇꯪꯅꯦ ꯃꯨ ꯀꯦꯃꯤꯁꯇ꯭ꯔꯤꯒꯤꯗꯤ
ꯎꯝ ꯅꯪ ꯅꯃꯥꯟꯅꯕꯤ ꯈꯨꯟꯗꯒꯤ ꯑꯗꯨ ꯌꯦꯡꯔꯒ ꯇꯧꯕ꯭ꯔꯥ
ꯑꯩꯒ ꯂꯩꯃꯤꯟꯅꯕꯗꯣ
ꯅꯠꯇꯦ ꯅꯪ ꯈꯨꯟꯗꯒꯤ ꯅꯨꯄꯤ ꯑꯃꯒꯤ ꯂꯧꯋꯦ ꯍꯥꯏꯗꯥꯏꯅꯦ ꯄꯨꯔꯛꯑꯦ ꯍꯥꯏꯗꯥꯏꯅꯦ
ꯑꯥ ꯑꯗꯨꯗꯒꯤ ꯂꯧꯔ ꯑꯗꯨꯗꯒꯤ ꯌꯦꯡꯕ ꯅꯠꯇꯦ ꯁ꯭ꯀꯨꯜꯅ ꯊꯥꯔꯛꯄꯗꯣ ꯑꯗꯨꯝ ꯌꯦꯡꯉꯨꯅꯦ
ꯑꯗꯨꯗꯤ ꯆꯞ ꯃꯥꯟꯅꯗ꯭ꯔꯣ ꯃꯥꯟꯅꯗꯦ
ꯑꯩ ꯃꯣꯏꯒꯤꯗꯣ ꯌꯦꯡꯗꯦ ꯃꯥꯒꯤꯗꯣ ꯂꯩꯁꯨ ꯂꯩꯗꯅ ꯀꯃꯥꯏꯅ ꯌꯦꯡꯒꯦꯔꯣ
ꯅꯪ ꯂꯧꯋꯦ ꯍꯥꯏꯗꯥꯏꯅꯦ
ꯂꯥꯎꯕꯨꯗꯤ ꯅꯣꯠꯅꯤ ꯅꯣꯠ
ꯑꯣ
ꯑꯦ ꯕꯩꯌꯣꯒꯠ ꯇꯨꯅꯦ ꯑꯩꯉꯣꯟꯗ ꯂꯩꯕ ꯎꯝ ꯑꯇꯣꯞꯄꯗꯤ ꯑꯩꯅ ꯂꯣꯏ ꯂꯩꯕꯅꯦ
ꯑꯩꯒꯤ ꯌꯨꯝꯗꯁꯨ ꯑꯃ ꯂꯩꯕꯅꯤꯅꯦ ꯅꯍꯥꯟꯒꯤꯗꯣ ꯌꯥꯝ ꯂꯩꯈꯤꯝꯅꯦꯕ
ꯑꯩꯒꯤ ꯑꯃꯨꯛ ꯂꯩꯔꯤꯅꯦ ꯑꯩꯗꯤ ꯃꯔꯤ ꯐꯤꯖꯤꯛꯁꯀꯤ ꯂꯩꯗ꯭ꯔꯤ ꯑꯅꯤ ꯂꯩꯔꯦ ꯃꯨꯕꯗꯅꯤꯒ ꯖꯨꯂꯣ ꯑꯦ ꯀꯦꯃꯤꯁꯇ꯭ꯔꯤꯒ
ꯁꯤ ꯌꯥꯝꯃꯤꯀꯣ
ꯌꯥꯝ ꯃꯅꯦ ꯍꯩ
ꯑꯃꯗꯨꯅ ꯂꯩꯇꯝꯅꯦ
ꯏꯆꯦꯅꯦ ꯑꯗꯨꯝ ꯂꯩꯒꯦꯔꯣ
ꯂꯩꯒꯅꯦ ꯑꯦꯁ ꯏꯊꯟꯇ ꯊꯟꯗꯣꯛꯄꯤꯟꯗ꯭ꯔꯦ
ꯑꯥ ꯅꯣꯏ ꯅꯅꯥꯎ ꯅꯨꯄꯤꯗꯨꯒ ꯂꯩꯑꯣ
ꯑꯁ ꯂꯩꯕ ꯅꯨꯡꯉꯥꯏꯇꯕ ꯍꯥꯏꯕꯗꯤ ꯆꯥꯛ ꯑꯗꯨꯒꯨꯝ ꯊꯣꯡꯕꯗꯣ
ꯎꯝ
ꯂꯩꯕ ꯅꯨꯡꯉꯥꯏꯔ ꯁꯤꯅ ꯑꯁ
ꯏꯊꯟꯇ ꯂꯩꯔꯗꯤ ꯋꯥꯔꯤ ꯐꯥꯎ ꯁꯅꯅꯤꯡꯉꯥꯏ ꯃꯤ ꯂꯩꯇꯦ
ꯎꯝ ꯑꯗꯨꯗꯤꯗꯨꯅꯦ ꯎꯝ ꯑꯁ ꯒꯦꯃꯦꯟ ꯇꯥꯗ꯭ꯔꯦꯗ ꯑꯩꯒꯤ ꯀꯩꯅꯣꯁꯦ ꯑꯩꯁꯨ ꯆꯥꯅꯤꯡꯉꯦ ꯅꯣꯏ ꯁꯥꯥꯏꯁꯤꯡꯒ ꯂꯥꯛꯑꯣꯁꯤꯗ
ꯑꯁ ꯑꯗꯣ ꯑꯩ ꯇꯥꯟꯈ꯭ꯔꯦꯅꯦ
ꯑꯁꯦꯡꯕꯒꯤ
ꯑꯃꯨꯛ ꯈꯠꯅꯔꯤꯃꯤꯍꯦ ꯎꯝ
ꯉꯔꯥꯡꯗꯣ ꯈꯟꯅꯕꯅ ꯈꯟꯅꯕꯅ ꯈꯟꯅꯕꯅ
ꯌꯥꯕ꯭ꯔꯣ ꯑꯦ ꯉꯔꯥ ꯉꯔꯥꯡ ꯉꯔꯥꯡ ꯑꯣꯏꯔꯝꯅꯤ ꯅꯪꯕꯨ ꯇꯧꯕꯤꯌꯨ ꯍꯥꯏꯕ
ꯑꯁ ꯑꯗꯨꯝ ꯄꯥꯔꯣ ꯈꯪꯗꯦ ꯅꯨꯡꯉ ꯑꯗꯨꯝ ꯈꯛꯇ ꯇꯧꯔꯛꯑꯦ
ꯇꯧꯕꯤꯌꯣ ꯍꯥꯏꯕ ꯑꯩꯅ ꯄꯥꯏꯈꯠꯇꯦ ꯍꯥꯏꯕꯤꯕꯅꯦ ꯀꯅꯥꯕꯨ ꯇꯧꯕ꯭ꯔꯥ ꯍꯪ ꯕꯤꯌꯣ ꯑꯃꯨꯛ ꯍꯥꯏꯕ ꯑꯩꯅ ꯐꯥꯏꯈꯠꯇꯦ ꯍꯥꯡꯅꯤꯡꯉꯥꯏꯗꯣ ꯑꯩꯅ ꯍꯥꯏꯕꯤꯕ ꯑꯩꯁꯨ ꯅꯪꯉꯣꯟꯗ ꯇꯧꯔꯛꯄꯗꯣ ꯅꯪ ꯈꯪꯕ꯭ꯔꯥ
ꯇꯧꯔꯛꯇꯦ ꯅꯪ ꯑꯩꯉꯣꯟꯗ
ꯇꯧꯔꯛꯑꯦ ꯕꯤꯖꯤ ꯂꯩꯕ ꯑꯩ ꯑꯃꯨꯛ ꯊꯝꯕꯅꯦ
ꯑꯣ ꯑꯩ ꯀꯣꯜ ꯇ꯭ꯔꯥꯏ ꯇꯧꯔꯝꯕꯒꯤ ꯑꯣꯏꯔꯝꯒꯅꯤ ꯑꯗꯨꯗꯤ
ꯀꯩꯅꯣ ꯑꯩꯒ ꯂꯧꯃꯤꯟꯅꯕ ꯉꯔꯥꯡꯗꯣ ꯑꯩ ꯇꯦꯖ ꯂꯩ ꯍꯥꯏꯗꯥꯏꯅꯦ
ꯍꯥꯥ